ꯑꯥ
ꯇꯔꯦ ꯀꯩꯗꯧꯔꯤꯅꯣ
ꯀꯩꯁꯨ ꯇꯧꯗꯦ ꯅꯪꯕꯨ ꯈꯜꯂꯒ ꯂꯩꯔꯤꯅꯦ
ꯄꯁ ꯑꯩꯅ ꯑꯩꯅ ꯈꯟꯕꯒ ꯑꯩꯅ ꯑꯩꯒꯥꯎ ꯄꯥꯎ ꯐꯥꯎꯔꯛꯄꯒ ꯆꯞ ꯃꯅꯔꯦꯅꯦ ꯑꯗꯨꯗꯤꯦ
ꯑꯗꯨꯅꯦ ꯀꯩ ꯏꯟꯁꯥꯡ ꯆꯥꯔꯒꯦ
ꯑꯩꯁꯦ ꯉꯁꯤꯁꯦ ꯃꯊꯦꯜ ꯌꯥꯝꯃꯟꯗꯅ ꯌꯦꯟ ꯊꯣꯡꯕ ꯑꯃꯅꯦ ꯀꯥꯡꯁꯣꯏ ꯑꯃꯅꯦ ꯑꯃꯦꯠꯄ ꯑꯃꯅꯦ ꯆꯝꯐꯨꯠ ꯑꯃꯅꯦ
ꯑꯁ ꯃꯊꯦꯜ ꯌꯥꯝꯃꯤꯅꯦ ꯌꯥꯝ ꯆꯥꯔꯝꯒꯗꯧꯕ ꯃꯥꯜꯂꯦ ꯅ ꯁꯛꯇꯣ
ꯑꯁ ꯉꯁꯤꯗꯤ ꯌꯥꯝ ꯆꯥꯒꯦꯅ ꯐꯖꯅ ꯊꯣꯡꯉꯒ ꯈꯤꯇꯪꯒꯤꯗ ꯌꯥꯝ ꯆꯥꯖꯒ ꯅꯣꯏꯗꯤ ꯀꯔꯤ ꯃꯊꯌꯥꯔꯣ
ꯑꯩꯈꯣꯏꯗꯤ ꯈꯝꯃꯦ ꯑꯁ ꯁꯥꯡꯕꯗꯨꯒ ꯈꯥꯃꯦꯟ ꯑꯈꯥꯕꯗꯨꯒ ꯆꯥꯏ
ꯈꯥꯃꯟꯗ ꯑꯈꯥꯕ ꯆꯥꯒꯅꯨꯀꯣ
ꯆꯥꯒꯗꯕꯅꯤ ꯍꯦꯛ ꯈꯥꯕꯁꯨ ꯕꯤ ꯄꯤ ꯅꯣꯔꯃꯦꯜ ꯂꯩꯅꯕ ꯅ ꯌꯥꯝ ꯅꯪ ꯆꯥꯒꯗꯕꯅꯦ ꯆꯥꯋꯣ ꯅꯁꯥꯗꯣ ꯌꯥꯝ ꯅꯣꯏ ꯃꯥꯜꯂꯦ
ꯃ ꯑꯣꯏꯔꯁꯨ ꯆꯥꯕ ꯌꯥꯦ ꯆꯥꯔꯕ ꯆꯥꯕ ꯂꯣꯏꯗ꯭ꯔꯀꯥꯟꯗ ꯀꯣꯛꯧꯕ ꯍꯧꯔꯅꯤ
ꯑꯣ
ꯇꯨ ꯏ ꯌꯥꯝ ꯁꯣꯟꯕ ꯖꯥꯠꯅꯦ ꯑꯩꯁꯦ
ꯑꯥ ꯑꯗꯨꯝ ꯂꯩꯑꯦ ꯃꯤ ꯌꯥꯝ ꯀꯥꯡꯉꯒꯅ ꯃꯤ ꯈꯔꯅꯗꯤ ꯑꯁ ꯃꯥꯁꯤ ꯕꯤ ꯄꯤ ꯂꯣ ꯑꯣꯏꯔꯝꯒꯅꯤ ꯍꯥꯏꯔꯗꯤ ꯕꯤ ꯄꯤ ꯅꯣꯔꯃꯦꯜ ꯂꯩꯕꯒꯨꯝꯕ ꯀꯣ ꯌꯥꯝꯅ ꯅꯣꯏꯔꯒ ꯕꯤ ꯄꯤ ꯋꯥꯡ ꯉꯝꯒꯅꯤ ꯆꯦꯛ ꯇꯧꯔꯒ ꯂꯣ ꯑꯣꯏꯕꯒꯨꯝꯕ
ꯑꯣ ꯅꯣꯏꯔꯣꯝꯗ ꯅꯣꯡ ꯇꯥꯕ꯭ꯔꯣ ꯍꯟꯗꯛꯀꯥꯟꯁꯦ
ꯑꯁ ꯇꯥꯗꯦ ꯂꯧ ꯁꯨꯕ ꯌꯥꯗ꯭ꯔꯦ ꯉꯁꯥꯏꯗꯤ ꯃꯤꯅꯤꯠ ꯇꯔꯥꯒꯨꯝꯕ ꯑꯣꯏꯔꯝꯒꯅꯤ ꯅꯣꯡ ꯐꯖꯅ ꯆꯨꯋꯦ
ꯅꯣꯡ ꯆꯨꯔꯗꯤ ꯊꯔꯣꯏ ꯂꯩꯔꯗꯤ ꯊꯔꯣꯏ ꯈꯨꯜꯂꯒ ꯑꯩꯈꯣꯏꯔꯣꯝꯗ ꯀꯥꯔꯎꯅꯦ
ꯈ ꯈꯪꯗꯦ ꯊꯔꯣꯏ ꯂꯩꯇꯦꯗ ꯅꯣꯡ ꯆꯨꯗꯦ ꯂꯧꯕꯨꯛꯇ ꯏꯁꯤꯡ ꯑꯝꯐꯥꯎ ꯂꯩꯇꯦꯕ
ꯈꯨꯟꯕ ꯏꯁꯤꯡ ꯂꯩꯇ꯭ꯔꯗꯤ ꯀꯣꯠꯂꯒ ꯊꯥꯔꯧꯅꯦ ꯊꯔꯣꯏꯗꯣ ꯀꯣꯠꯂꯒ ꯂꯩꯕꯥꯛꯇ
ꯑꯦ ꯍꯧꯖꯤꯛꯀꯥꯟꯁꯦ ꯊꯔꯣꯏ ꯀꯣꯠꯄꯁꯨ ꯐꯪꯗ꯭ꯔꯦ ꯑꯩꯈꯣꯏꯈꯨꯟ ꯃꯤꯁꯤꯡꯗꯤ ꯑꯩꯁ ꯅꯣꯡ ꯇꯥꯔꯁꯨ ꯇꯥꯗ꯭ꯔꯁꯨ ꯏꯁꯤꯡ ꯂꯩꯇꯦ ꯂꯩ ꯂꯩꯌꯦꯛ ꯈꯪꯗꯦ ꯁꯨꯔꯤ ꯑꯃ ꯄꯥꯏꯔꯒꯕꯣ ꯑꯗꯨꯝ ꯂꯩꯕꯥꯛꯇꯨꯗ ꯀꯣꯠꯂꯒ ꯂꯩꯔꯤꯕꯅꯤꯅ ꯊꯔꯣꯏꯁꯨ ꯑꯗꯨꯝ ꯃꯥꯡꯈ꯭ꯔꯦꯗ ꯂꯩꯇꯔꯦꯕ
ꯑꯁ ꯑꯩꯗꯤ ꯅꯣꯏꯔꯣꯝꯗ ꯊꯔꯣꯏ ꯂꯩꯌꯦꯅ ꯈꯜꯂ ꯂꯩꯔꯝꯕꯅꯤꯅꯦ ꯅꯪ ꯊꯥꯔꯛꯀꯗ꯭ꯔꯅ
ꯑꯁ ꯂꯩꯇꯦꯕ ꯍꯧꯖꯤꯛꯇꯤ
ꯑꯩꯅ ꯉꯥꯏꯔꯒ ꯂꯩꯕꯅꯤꯅꯦ ꯆꯥꯅ
ꯅꯣꯏꯗꯤ ꯏꯅꯥꯛꯈꯨꯟꯕꯅꯤꯅ ꯂꯩꯔꯒ ꯆꯥꯎ ꯀꯧꯇꯥ ꯑꯃ ꯑꯅꯤ ꯊꯔꯣꯏ ꯈꯨꯟꯕꯁꯤ ꯏ ꯌꯥꯝ ꯋꯥꯌꯦ
ꯕꯨꯅꯀꯣ
ꯎꯝ ꯑꯗꯨꯅꯦ ꯆꯠꯄꯗꯤ ꯄꯨꯡ ꯎꯝ ꯃꯉꯥ ꯇꯔꯨꯛ ꯂꯩꯔꯗꯤ ꯐꯩꯌꯦ ꯑꯗꯨꯗ ꯂꯩꯇ꯭ꯔꯗꯤ ꯑꯃꯨꯛ ꯌꯥꯝ ꯋꯥꯏꯕ ꯎꯝ
ꯑꯗꯣ ꯅꯪꯗꯤ ꯍꯟꯗꯛ ꯃꯔꯛꯁꯦ ꯏꯕꯥꯅꯤ ꯄꯥꯎ ꯐꯥꯎꯅꯕꯁꯨ ꯀꯨꯏꯔꯦ ꯀꯔꯤ ꯀꯔꯤ ꯊꯕꯛ ꯇꯧꯔꯒ ꯂꯩꯕꯣ
ꯑꯦ ꯂꯧꯔꯥꯡ ꯆꯠꯂꯦ ꯅꯍꯥꯟ
ꯑꯁ ꯌꯥꯝ ꯊꯕꯛ ꯂꯩꯁꯥꯕꯤꯅ ꯊꯕꯛ ꯊꯕꯛ ꯀꯟꯅ ꯂꯩꯁꯥꯕꯤꯅ ꯊꯕꯛ ꯀꯥꯟꯃꯜꯂꯦꯔ
ꯁꯨ ꯎꯄꯥꯏ ꯂꯩꯇ꯭ꯔꯦ ꯁꯨꯅꯕ ꯃꯤ ꯂꯩꯇꯕꯅꯤꯅ
ꯂꯩꯁꯥꯏꯅ ꯊꯕꯛ ꯀꯟꯃꯜꯂꯦ ꯍꯌꯦꯡꯋꯥꯏ ꯌꯨꯝ ꯄꯜꯂꯀꯥꯟꯗ ꯁꯨꯕ ꯑꯝ ꯅꯝꯖꯔꯣꯏ
ꯅꯦꯠꯋꯥꯛꯁꯤ ꯅꯨꯡꯉꯥꯏꯇꯦꯅꯦ
ꯇꯥꯕ꯭ꯔꯣ
ꯇꯥꯌꯦ ꯇꯥꯌꯦ
ꯇ ꯍꯣꯏ ꯌꯥꯝ ꯀꯥꯟꯟꯅ ꯁꯨꯒꯅꯨ ꯍꯌꯦꯡ ꯋꯥꯏꯅ ꯍꯌꯦꯡ ꯋꯥꯏꯀꯣ ꯍꯌꯦꯡ ꯋꯥꯏ ꯊꯕꯛ ꯁꯨꯕ ꯉꯝꯃꯣꯏꯌꯦ ꯂꯩꯁꯥꯕꯤꯗꯤ ꯅꯨꯡꯉꯥꯏꯅ ꯀꯦꯅ ꯃꯧꯅ ꯈꯔ ꯂꯩꯌꯣ
ꯑꯩꯒꯤ ꯈꯣꯟꯁꯦ ꯇꯞꯄ ꯃꯥꯜꯂꯦ
ꯇꯥꯏꯌꯦ ꯐꯖꯅ ꯅꯪꯒꯤ ꯈꯣꯟꯗꯤ ꯇꯥꯗꯕ꯭ꯔꯣ ꯍꯧꯖꯤꯛ
ꯇꯥꯏꯌꯦ ꯑꯗꯨ ꯑꯣꯏꯔꯁꯨ ꯑꯩꯅ ꯉꯥꯡꯊꯣꯛꯄꯗꯣ ꯅꯪꯉꯣꯟꯗ ꯇꯥꯕꯗꯤ ꯃꯇꯝ ꯆꯪꯉꯦ ꯉꯦꯕ
ꯑꯣ ꯇꯥꯏꯌꯦ ꯇꯥꯏꯌꯦ ꯑꯩꯅ ꯋꯥ ꯈꯔꯛ ꯋꯥ ꯈꯔ ꯊꯣꯡꯅ ꯉꯥꯡꯕ
ꯑꯗꯨ ꯅꯠꯇꯦ ꯑꯗꯨ ꯅꯠꯇꯦ
ꯏꯀꯣ ꯆꯄ꯭ꯔꯣ
ꯑꯣ ꯏꯀꯣ ꯆꯠꯂꯦꯕ ꯑꯗꯨꯒꯤꯅꯤꯗ
ꯎꯝ
ꯊꯥꯔꯣ
ꯆꯨꯖꯥꯛ ꯌꯥꯝ ꯊꯥꯏꯌꯦ ꯆꯥꯅꯤꯡꯕ꯭ꯔꯣ ꯊꯥꯔꯛꯀꯦ
ꯆꯥꯅꯤꯡꯉꯤꯅꯦ ꯆꯤꯡꯒꯤ ꯆꯨꯖꯥꯛꯀꯨꯝꯕ ꯊꯕꯤꯒꯨꯝꯕꯗꯤ ꯍꯥꯎꯕꯅꯤꯅꯦ
ꯑꯁ ꯊꯕꯤꯁꯨꯀꯣ ꯅꯍꯥꯟꯗꯣ ꯕꯣꯔꯥ ꯑꯃ ꯍꯦꯛꯑꯦ
ꯑ
ꯕꯣꯔꯥ ꯑꯃ ꯍꯦꯛꯑꯒ ꯑꯩꯈꯣꯏ ꯑꯩꯈꯣꯏ ꯈꯨꯟꯗ ꯑꯩꯅ ꯊꯥꯗꯣꯛꯄꯅꯦ ꯑꯁꯁꯨ ꯌꯥꯝ ꯍꯥꯎꯋꯦ ꯍꯥꯏꯌꯦ ꯑꯃꯨꯛ ꯌꯣꯟꯁꯤꯔꯥ ꯈꯟꯕꯅꯦ ꯅꯪꯁꯨ ꯆꯥꯅꯤꯡꯉꯗꯤ ꯑꯩ ꯊꯥꯔꯒꯦ
ꯑꯣ ꯊꯥꯔꯛꯑꯣ ꯊꯥꯔꯛꯑꯣ ꯑꯩꯁꯨ ꯊꯥꯔꯣꯏꯏ ꯊꯥꯔꯛꯀꯦꯕ
ꯍꯣꯏ ꯆꯨꯖꯥꯛꯀ ꯊꯕꯤꯒ ꯎ ꯃꯣꯔꯣꯛꯇ ꯑꯣꯏꯅ ꯊꯥꯔꯛꯑꯒꯦꯀꯣ
ꯑꯣ ꯊꯥꯔꯛꯑꯣ ꯊꯥꯔꯛꯑꯣ
ꯑꯩꯈꯣꯏ ꯃꯣꯔꯣꯛꯇꯤ ꯌꯥꯝ ꯁꯥꯕꯅꯦ ꯌꯥꯝ ꯆꯥꯒꯅ ꯅꯣꯏ
ꯎꯝ ꯑꯩꯈꯣꯏ ꯔꯣꯝꯒꯤ ꯃꯣꯔꯣꯛꯇꯤ ꯍꯥꯎꯗꯦꯕ ꯌꯥꯝ ꯁꯥꯔꯒ ꯃꯍꯥꯎ ꯂꯩꯇꯕꯀꯣ
ꯑꯣ ꯑꯗꯨꯣ ꯅꯣꯏ ꯀꯩꯅꯣ ꯆꯨꯖꯥꯛꯇꯣ ꯅꯣꯏꯔꯣꯝꯗ ꯆꯥꯃꯒꯤ ꯀꯌꯥ ꯀꯌꯥ ꯇꯧꯕ꯭ꯔꯣ
ꯆꯥꯝꯃꯒꯤ ꯃꯉꯥ ꯇꯔꯨꯛ ꯑꯗꯨꯝ ꯇꯧꯋꯦ
ꯑꯁ ꯑꯩꯈꯣꯏꯗꯅ ꯈꯔ ꯑꯃꯨꯛ ꯍꯣꯡꯉꯤꯅꯦ ꯑꯩꯈꯣꯏꯗꯗꯤ ꯆꯥꯝꯃꯒꯤ ꯇꯔꯦꯠ ꯅꯤꯄꯥꯜ ꯇꯧꯋꯤꯅꯦ
ꯑ ꯅꯣꯏꯗꯗꯤ ꯌꯥꯝ ꯂꯩꯕꯅꯤꯅꯀꯣ
ꯍꯣꯏ ꯑꯩꯈꯣꯏꯒꯤꯗꯣ ꯀꯔꯤꯅ ꯎꯝ ꯆꯍꯥꯎꯒꯤ ꯉꯥꯛꯇꯅꯤꯅꯀꯣ ꯃꯤꯅꯁꯨ ꯌꯥꯝ ꯄꯥꯝꯃꯦ ꯌꯣꯟꯕꯗꯣ ꯀꯣꯛꯅꯗꯦꯅꯦ ꯂꯧꯕꯗꯣ
ꯍꯥꯎꯕꯗꯤ ꯌꯥꯝ ꯍꯥꯎꯕꯗꯤꯅꯦ ꯑꯗꯣ ꯈꯨꯠꯇꯁꯨ ꯃꯆꯨ ꯊꯣꯛꯄꯅꯦ ꯃꯥꯗꯤ
ꯑꯗꯨꯅꯦꯃꯦ ꯑꯁ ꯅꯪ ꯆꯥꯅꯤꯡꯉꯗꯤ ꯑꯩ ꯅꯣꯡꯃ ꯊꯥꯕꯤꯔꯛꯀꯦꯁꯦ
ꯎꯝ ꯊꯥꯔꯛꯑꯣ ꯊꯥꯔꯛꯑꯣ ꯉꯥꯏꯔꯝꯒꯦ ꯆꯤꯡꯒꯤ ꯏꯃꯥꯟꯅꯕꯤ ꯂꯩꯕ ꯁꯦ ꯌꯥꯝ ꯅꯨꯡꯉꯥꯏꯌꯦꯕ ꯑꯁꯤꯒꯨꯝꯕ ꯃꯇꯥꯡꯗꯗꯤ
ꯍꯣꯏ ꯑꯗꯣ ꯅꯪꯗꯤ ꯍꯟꯗꯛꯀꯥꯟꯁꯦ ꯐꯅꯦꯛꯀ ꯁꯥꯗ꯭ꯔꯣ
ꯁꯥꯗ꯭ꯔꯦ ꯅꯨꯡꯁꯥ ꯁꯥꯃꯟꯕꯒꯤ
ꯐꯅꯦꯛꯀꯗ ꯐꯖ ꯐꯖꯕ ꯁꯥꯔꯒ ꯑꯩꯈꯣꯏꯔꯣꯝꯗ ꯌꯣꯟꯕ ꯂꯥꯛꯑꯣꯅꯦ
ꯑꯁ ꯅꯣꯏꯕꯨ ꯂꯧꯒꯗ꯭ꯔꯣ
ꯑꯩꯈꯣꯏ ꯑꯩꯈꯣꯏꯔꯣꯝꯗ ꯏꯅꯥꯛ ꯈꯨꯟꯕ ꯈꯔ ꯃꯔꯤ ꯃꯉꯥ ꯂꯩꯌꯦ ꯑꯗꯨꯋꯥꯏꯗ ꯌꯣꯟꯕ ꯂꯥꯛꯑꯣ ꯑꯩꯁꯨ ꯌꯣꯟꯕꯗꯣ ꯌꯥꯎꯕꯤꯒꯦ
ꯏꯅꯥ ꯈꯨꯟꯕ ꯃꯤꯅ ꯄꯩꯁꯥꯕꯤ ꯊꯣꯛꯅꯤꯡꯉꯥꯏꯇꯟ ꯝꯕꯅꯦ ꯂꯩꯔꯁꯨ ꯂꯩꯇꯦ ꯂꯩꯇꯦ ꯑꯁꯨꯃꯥꯏ ꯍꯥꯏꯌꯦꯕ ꯑꯗꯨꯒꯤ ꯇꯜꯂꯦꯕ
ꯑꯁ ꯑꯩ ꯌꯥꯎꯔꯒ ꯌꯣꯟꯗꯕꯒꯤꯅꯤ ꯑꯩ ꯌꯥꯎꯔꯒ ꯌꯣꯜꯂꯗꯤꯀꯣ ꯑꯩꯅ ꯉꯥꯡꯕꯗꯣ ꯇꯥ ꯇꯥꯔꯒ ꯑꯗꯨꯝ ꯂꯧꯈ꯭ꯔꯗꯕꯅꯦ
ꯎꯝ ꯅꯪ ꯌꯣꯟꯕ ꯆꯠꯃꯤꯟꯅꯒꯦ ꯍꯥꯏꯔꯗꯤ ꯄꯨꯔꯥ ꯀꯦ ꯄꯨꯔꯥ ꯀꯦ ꯃꯊꯪ ꯊꯥꯗ ꯄꯨꯔꯛꯀꯦꯀꯣ
ꯎ ꯍꯣꯏ ꯑꯩꯒꯤꯁꯨ ꯑꯃ ꯐ꯭ꯔꯤ ꯄꯤꯒꯗꯕꯅꯤꯀꯣ ꯑꯩ ꯌꯣꯟꯕꯤꯕꯒꯤ
ꯑꯁ ꯄꯤꯔꯒ ꯂꯣꯏꯔꯦ ꯀꯩꯅꯣ
ꯑꯗꯨꯅꯦ ꯍꯥꯏꯁꯦ ꯑꯩꯁꯨ ꯈꯔꯤ ꯄ꯭ꯔꯣꯐꯤꯠ ꯇꯥꯟꯅꯍꯧꯒꯦꯗꯅ
ꯑ ꯀꯨꯝꯍꯩꯗ ꯁꯦꯠꯅꯕ ꯅꯪꯒꯤ ꯐ꯭ꯔꯤ ꯑꯃ ꯄꯤꯔꯒꯦ ꯍꯧꯖꯤꯛ ꯎꯝ ꯐꯅꯦꯛꯁꯨ ꯇꯥꯡꯉvvvvꯅꯤ ꯂꯪ ꯃꯃꯟꯗꯣ ꯇꯥꯡꯈ꯭ꯔꯦꯕ
ꯑꯣ ꯑꯩꯈꯣꯏꯗꯤ ꯍꯛꯆꯥꯡ ꯐꯠꯇꯕꯅꯤꯅ ꯃꯤꯠ ꯁ ꯅꯨꯡꯉꯥꯏꯇꯕꯅꯤꯅ ꯐꯅꯦꯛ ꯁꯥꯗꯕꯁꯦ ꯆꯍꯤ ꯑꯅꯤ ꯑꯍꯨꯝ ꯁꯨꯔꯤꯅꯦ ꯑꯗꯨꯅ ꯐꯅꯦꯛ ꯑꯅꯕꯒ ꯁꯦꯠꯄ
ꯑꯗꯨꯗꯅꯦ ꯐꯅꯦꯛ ꯁꯥꯕꯁꯦ ꯃꯤꯠ ꯌꯥꯝ ꯁꯣꯛꯑꯦꯕ
ꯃꯤꯠꯄꯨ ꯃꯤꯠꯀꯤ ꯂꯥꯏꯌꯦꯡꯕꯗ ꯐꯅꯦꯛ ꯑꯅꯤ ꯑꯍꯨꯝꯗꯤ ꯆꯠꯈ꯭ꯔꯦ
ꯑꯣ ꯐꯔꯒ ꯂꯣꯏꯔꯦ ꯀꯩꯅꯣ
ꯑꯥ ꯐꯅꯦꯛ ꯃꯃꯜ ꯑꯅꯤ ꯑꯍꯨꯝꯗꯤ ꯆꯠꯈ꯭ꯔꯦꯕ ꯃꯤꯠ ꯂꯥꯏꯌꯦꯡꯕꯗ
ꯎꯝ ꯐꯅꯦꯛꯇꯨꯗꯤ ꯍꯌꯦꯡ ꯋꯥꯏ ꯁꯥꯔꯁꯨ ꯑꯃꯨꯛ ꯌꯥꯏ
ꯑꯗꯨꯅꯤ ꯍꯥꯏꯁꯦ ꯍꯛꯆꯥꯡ ꯐꯔꯗꯤ ꯂꯣꯏꯔꯦ ꯀꯩꯅꯣ ꯅꯠꯇ꯭ꯔꯥ
ꯑꯗꯨꯅꯦ ꯑꯗꯨꯅꯦ ꯍꯛꯆꯥꯡ ꯐ
ꯀꯥꯟꯗ ꯂꯩꯕ ꯌꯥꯏꯑꯕ
ꯎꯝ ꯍꯧꯖꯦꯒ ꯁꯤꯗꯤ ꯅꯥꯕ ꯌꯥꯕ ꯃꯇꯝ ꯅꯠꯇꯦ
ꯑꯗꯨꯅꯦ ꯑꯗꯣ ꯅꯪꯒꯤ ꯀꯒꯥꯔꯤ ꯀꯔꯤ ꯊꯕꯛ ꯇꯧꯕ꯭ꯔꯥ ꯌꯨꯝꯗ ꯑꯗꯨꯝ ꯂꯩ ꯍꯥꯏꯕꯗꯣ ꯍꯥꯟꯅ ꯉꯔꯥꯡꯗꯣ ꯂꯧꯔꯥꯡ ꯆꯠꯂꯦ ꯍꯥꯏꯕ ꯕ꯭ꯔꯥ
ꯑ ꯆꯂꯦ ꯌꯨꯝꯗ ꯑꯗꯨꯝ ꯂꯩꯔꯒ ꯏꯃꯥꯒꯤ ꯃꯇꯦꯡ ꯄꯥꯡꯉꯦ ꯑꯗꯨꯒ ꯁꯪꯕ ꯃꯇꯝꯗꯅ ꯐꯅꯦꯛ ꯁꯥꯏꯌꯦ ꯑꯩ ꯂꯩ ꯐ ꯆ
ꯑꯩꯈꯣꯏꯗꯤ ꯃꯧꯅꯤꯅꯀꯣ
ꯎꯝ ꯊꯕꯛ ꯌꯥꯝꯃꯝꯒꯅꯤ ꯅꯣꯏꯗꯤ
ꯑꯁ ꯃꯧꯅꯤꯅ ꯃꯔꯛ ꯃꯔꯛ ꯑꯇ ꯁꯣꯔ ꯍꯣꯟꯕ ꯐꯥꯎ ꯁꯪꯗꯦ ꯍꯥꯏꯕꯗꯨꯅꯦ ꯑꯩꯉꯣꯟꯗ ꯊꯣꯛꯏꯁꯦ
ꯑꯗꯨꯅꯦ ꯑꯗꯨꯅꯦ ꯃꯧꯒꯤ ꯊꯕꯛꯇꯤ ꯂꯩ ꯁꯥꯥꯕꯤꯗꯒꯤ ꯗꯕꯜ ꯆꯠꯈ꯭ꯔꯦꯗꯅ ꯊꯕꯛꯇꯣ
ꯑꯗꯨꯅꯦ ꯁꯣꯔ ꯍꯣꯟꯗꯕ꯭ꯔꯥ ꯈꯜꯂꯒ ꯑꯃꯨꯛ ꯂꯩꯔꯗꯤ ꯑꯃꯨꯛ ꯉꯍꯥꯛ ꯉꯥꯏꯔꯒ ꯂꯩꯗ ꯑꯃꯨꯛ ꯁꯣꯔꯁꯦ ꯑꯃꯨꯛ ꯍꯣꯜꯂꯛꯄ
ꯍꯧꯖꯤꯛ ꯋꯥꯔꯁꯨ ꯍꯌꯦꯡ ꯋꯥꯏꯗ ꯆꯥ ꯆꯥꯔꯀꯥꯟꯗ ꯅꯨꯡꯉꯥꯏꯒꯗꯕꯅꯤꯅꯦ
ꯑꯗꯨꯅꯦ ꯍꯥꯏꯁꯦ
ꯅꯪ ꯑꯣꯛ ꯂꯣꯏꯕꯗꯨ ꯀꯃꯥꯏꯅ ꯇꯧꯔꯦ ꯅꯪ ꯑꯣꯛꯇꯨꯗꯤ
ꯎꯝ ꯑꯩꯒꯤ ꯑꯣꯛꯇꯣ ꯍꯟꯗꯛ ꯃꯔꯥꯏ ꯂꯥꯛꯄꯗ
ꯎꯝ ꯑꯣꯛ ꯂꯣꯏꯕꯁꯦ ꯄ꯭ꯔꯣꯐꯤꯠꯇꯤ ꯌꯥꯝ ꯂꯩꯕ꯭ꯔꯣ
ꯄ꯭ꯔꯣꯐꯤꯠ ꯂꯥꯏꯇꯦ ꯗꯤꯎ ꯇꯥꯏ
ꯑꯣ ꯈꯪꯗꯦꯅꯦ ꯑꯣꯛꯁꯨ ꯂꯩꯥꯅꯥ ꯌꯥꯝꯃꯟꯕꯒꯤꯀꯣ
ꯂꯩꯅꯥ ꯂꯩꯥꯏꯃꯟꯕꯒꯤ ꯂꯥꯛꯃꯟꯕꯒꯤ ꯂꯥꯏꯔꯕ ꯑꯈꯣꯏꯒꯤꯗꯤ ꯊꯕꯛ ꯁꯨꯐꯝ ꯅꯣꯝꯐꯝ ꯈꯪꯗ꯭ꯔꯦ ꯈꯤꯇꯪ ꯑꯣꯏꯔꯁꯨ ꯄ꯭ꯔꯣꯐꯤꯠ ꯂꯩꯒꯗ꯭ꯔꯥ ꯂꯣꯏꯔꯒ ꯂꯣꯏꯅ ꯁꯤꯗꯣꯛꯈ꯭ꯔꯦꯅꯦ ꯎꯄꯥꯏ ꯂꯩꯇꯦ
ꯄꯥꯏ ꯂꯩꯇꯦ ꯌꯦꯟꯒꯨꯝꯕ ꯂꯣꯏꯔꯣꯅꯦ ꯑꯗꯨꯗꯤ
ꯑꯁ ꯂꯦꯟ ꯌꯦꯟ ꯂꯣꯏꯕꯁꯦ ꯑꯈꯣꯏꯗꯤ ꯃꯤꯔꯣꯜ ꯂꯩꯇꯕꯅꯤꯅ ꯑꯩꯅ ꯊꯕꯛ ꯆꯠꯊꯣꯛ ꯆꯠꯁꯤꯟ ꯇꯧꯔꯗꯤ ꯃꯆꯤꯟꯖꯥꯛ ꯄꯤꯕ ꯃꯤ ꯂꯩꯇꯦꯗ
ꯑꯣ ꯅꯪ ꯅꯨꯄꯥ ꯂꯩꯔꯤꯗꯨꯗꯤ
ꯑꯩ ꯑꯩꯒꯤ ꯅꯨꯄꯥ ꯁꯨ ꯃꯔꯛ ꯃꯔꯛꯇ ꯏꯕꯥꯅꯤ ꯑꯗꯨꯝ ꯊꯣꯛꯃꯤꯟꯅꯕ ꯅꯨꯃꯤꯠꯁꯨ ꯂꯩꯕꯀꯣ ꯑꯗꯨꯒꯤꯅꯦ
ꯎꯝ
ꯑꯩꯒꯤ ꯅꯨꯄꯥꯗꯤ ꯍꯥꯏꯗ꯭ꯔꯗꯤ ꯇꯧꯕꯤꯔꯣꯏꯕ ꯑꯗꯨꯅ ꯑꯩꯅ ꯂꯣꯏꯅꯤꯡꯗꯕ ꯌꯦꯟꯗꯤ ꯌꯦꯟꯗꯤ ꯃꯆꯤꯟꯖꯥꯛꯁꯨ ꯌꯥꯝ ꯆꯥꯏꯗꯅ
ꯑꯗꯨꯅꯦ ꯂꯣꯏꯔꯗꯤꯀꯣ ꯂꯤꯁꯤꯡ ꯌꯦꯟ ꯂꯤꯁꯤꯡ ꯑꯃꯒꯨꯝꯕ ꯂꯣꯏꯔꯣ ꯑꯗꯨꯒ ꯑ ꯃꯆꯤꯟꯖꯥꯛꯇꯨꯁꯨ ꯐꯖꯟ ꯇꯧꯔꯣ ꯑꯗꯨꯒ ꯃꯥꯒꯤ ꯎꯝ ꯌꯦꯟꯒꯤ ꯃꯔꯨꯝꯗꯣ ꯐꯪꯉꯀꯥꯟꯗ ꯑꯗꯨꯅ ꯑꯗꯨꯝ ꯌꯣꯜꯂꯣ ꯌꯦꯟꯁꯨ ꯌꯣꯜꯂꯣ ꯄ꯭ꯔꯣꯐꯤꯠ ꯌꯥꯝ ꯂꯩꯌꯦ ꯍꯥꯏꯌꯦ ꯌꯣꯟ